ꯍꯂꯣ
ꯍꯜꯂꯣ
ꯇꯥꯔꯕꯣ
ꯑꯣ ꯇꯥꯔꯦ ꯇꯥꯔꯦ
ꯀꯩꯅꯣ ꯀꯩꯗꯧ ꯂꯩꯔꯤꯅꯣ
ꯆꯥꯛꯆꯥ ꯇꯣꯛꯄ ꯂꯣꯏꯔꯛꯄ ꯉꯥ ꯆꯥꯥꯁꯟꯕꯗꯨꯒꯤ ꯍꯩꯅꯗꯦꯅ ꯀ꯭ꯋꯥ ꯑꯃ ꯆꯥꯔꯒꯅꯦ ꯁꯨꯝ ꯂꯩꯔꯝꯃꯤ
ꯎꯝ ꯄꯨꯔꯥꯅ ꯁꯤ ꯀꯩꯅꯣꯝꯇ ꯄꯩꯁꯥ ꯄꯥꯏꯕꯤꯒꯤ ꯃꯑꯣꯡꯅꯤ ꯅꯪ
ꯎꯝ ꯍꯣꯏ ꯑꯗꯨꯃꯥꯏꯅ ꯉꯁꯤ ꯅꯣꯡꯈꯛꯀꯤ ꯑꯣꯏꯕꯗꯤ ꯀꯩꯁꯨ ꯀꯥꯏꯗꯦ ꯈꯜꯂꯤꯗ ꯑꯗꯣ ꯕ꯭ꯔꯗꯔꯗꯤ ꯀꯩꯗꯧꯕꯤꯔꯤꯒꯦ ꯍꯧꯖꯤꯛꯄꯣ
ꯑꯩꯁꯦ ꯈꯣꯡꯈꯨꯠ ꯍꯥꯝꯗꯣꯛꯑꯒ ꯑꯗꯒꯤ ꯄꯣꯊꯥꯅꯕ ꯇꯧꯁꯤꯔ ꯇꯧꯔꯝꯕꯅꯤ ꯑꯗꯒꯤ ꯅꯪ ꯐꯣꯟꯗ ꯂꯥꯛꯇꯨꯅ ꯄꯥꯏꯔꯤꯁꯤꯅꯤ
ꯎꯝ ꯕ꯭ꯔꯥꯗꯔꯁꯦ ꯃꯊꯛꯇ ꯀꯥꯈꯠꯂꯒ ꯂꯩꯕꯤꯔꯕ꯭ꯔꯣ ꯍꯧꯖꯤꯛꯁꯦ
ꯇ꯭ꯔꯤꯌꯦ ꯈꯣꯡ ꯈꯨꯠ ꯍꯥꯝꯒꯦ ꯇꯧꯔꯝꯕꯅꯤ ꯅꯪ ꯐꯣꯟꯁꯤꯗ ꯋꯥꯔꯤ ꯁꯥꯟꯅꯕ ꯂꯣꯏꯔꯒꯅꯦ ꯁꯨꯃꯥꯏꯅ ꯇꯧꯔꯒꯦ ꯇꯧꯕ ꯑꯗꯒꯤ ꯑꯈꯣꯏ ꯕꯥꯁꯨ ꯂꯥꯛꯇ꯭ꯔꯤꯕ ꯑꯈꯣꯏ ꯕꯥ ꯂꯥꯛꯇꯕꯤꯗ ꯇꯨꯝꯕꯗ ꯅꯨꯡꯉꯥꯏꯇꯕꯀꯣ ꯉꯁꯥꯏ ꯄꯨꯡ ꯃꯉꯥꯅꯤ ꯆꯈꯤꯕꯅꯤ ꯍꯧꯖꯤꯛꯐꯥꯎ ꯍꯜꯂꯛꯇ꯭ꯔꯤ ꯍꯥꯏꯕ ꯄꯨꯡ ꯇꯔꯦꯠ ꯑꯗꯨꯋꯥꯏ ꯐꯣꯟ ꯇꯧꯕ ꯀꯥꯟꯗ ꯑꯈꯣꯏ ꯕꯣꯗꯤꯌꯥꯒꯤꯗ ꯃꯣꯏꯒꯤꯗꯣ ꯍꯦꯛꯇ ꯁꯤꯛ ꯂꯣꯏꯇ ꯉꯥꯏꯔꯤ ꯑꯗꯨꯒꯤ ꯊꯣꯛꯂꯛꯑꯦꯅ ꯍꯥꯏꯕ ꯉꯁꯥꯏ ꯆꯥꯛꯇꯦꯅ ꯀꯃꯥꯏ ꯀꯃꯥꯏ ꯆꯥꯒꯦ ꯍꯪꯉ ꯀꯥꯟꯗ ꯑꯗꯨꯝ ꯃꯣꯏꯒꯤ ꯊꯕꯛ ꯏꯪꯈꯥꯡ ꯇꯧꯕꯒꯤ ꯍꯥꯏꯅ ꯍꯥꯏꯗꯤ ꯄꯥꯡꯈꯠꯄ ꯈꯣꯠꯄ ꯇꯧꯋꯦꯕꯀꯣ ꯑꯗꯨ ꯀꯩꯝꯇ ꯂꯣꯏꯔꯝꯗ꯭ꯔꯦ ꯑꯗꯨꯅꯨꯡꯉꯥꯏ ꯑꯗꯦꯏ ꯊꯕꯛ ꯂꯣꯏꯔ ꯆꯔꯁꯨ ꯊꯦꯟꯒꯅꯤꯅꯥ ꯑꯗꯨꯝ ꯆꯛꯇꯣ ꯍꯟꯅꯥ ꯆꯠꯍꯣꯛ ꯑꯌꯦ ꯑꯗꯨꯒꯥ ꯑꯗꯨꯝ ꯇꯧꯔꯦ ꯊꯕꯛꯇꯤ ꯑꯗꯨꯒꯥ ꯃꯥ ꯍꯧꯖꯤꯛ ꯑꯃꯨꯛ ꯆꯥꯛꯇꯣ ꯆꯔꯛ ꯀꯦ ꯍꯥꯏꯕꯅꯤ ꯍꯧꯖꯤꯛ ꯆꯥꯛꯁꯨ ꯂꯣꯏ ꯆꯖꯤꯛ ꯑꯣꯏꯔꯝꯃꯅꯤ ꯇꯧꯗꯣꯏꯁꯤ ꯀ ꯌꯥꯝ ꯊꯥꯆ ꯅꯠꯇꯦ ꯑꯗꯨꯒ ꯑꯃꯨꯛ ꯍꯌꯦꯡꯁꯨ ꯑꯃꯨꯛ ꯀꯩꯅꯣ ꯇꯧꯗꯣꯏꯅꯦꯕ ꯄꯨꯡ ꯃꯔꯤ ꯃꯉꯥꯁꯨ ꯆꯠꯈꯤꯗꯣꯏꯅꯦꯕ ꯑꯃꯨꯛ ꯋꯥꯕꯨꯗꯤ ꯋꯥꯔꯕꯅꯤꯗ
ꯑ ꯍꯧꯖꯤꯛ ꯀꯗꯥꯏ ꯌꯧꯔꯦ ꯍꯥꯏꯒꯦ ꯊꯦꯡꯕꯗꯤ ꯊꯦꯡꯉꯤꯅꯦ ꯍꯧꯖꯤꯛ
ꯍꯣꯏ ꯑꯗꯨꯅꯦ ꯐꯣꯟ ꯇꯧꯔꯝꯕꯅꯦꯕ ꯐꯣꯟꯗꯣ ꯆꯠꯂꯒ ꯄꯥꯏꯔꯛꯇꯕ ꯑꯗꯨꯝ ꯀꯨ ꯄꯥꯏꯔꯛꯄ ꯌꯥꯕꯗꯣ ꯑꯗꯨꯕꯨꯗꯤ ꯊꯕꯛ ꯆꯠꯄꯅ ꯐꯣꯟꯗꯣ ꯑꯗꯨꯝ ꯃꯥꯒꯤ ꯊꯕꯛ ꯆꯠꯄꯅꯤꯅ ꯃꯥꯒꯤ ꯈꯥꯎ ꯑꯃ ꯄꯨꯕꯗꯨꯗ ꯍꯥꯞꯄꯝꯒꯅꯦꯕ ꯀꯩꯁꯨ ꯃꯌꯥꯝꯗꯣ ꯍꯥꯏꯗꯤ ꯒꯥꯔꯤꯗꯨꯁꯨ ꯃꯣꯏꯅ ꯊꯣꯡꯉꯁꯤ ꯄꯨꯔꯥ ꯑꯩꯈꯣꯏꯒꯤ ꯃꯥꯟ ꯒꯥꯔꯤꯒꯨꯝꯕꯒꯤ ꯃꯅꯤꯡꯒꯤꯗ ꯀꯣꯗꯣꯛ ꯀꯣꯗꯣꯀ ꯀꯑꯣꯗꯣꯛ ꯂꯥꯑꯣꯔꯥ ꯊꯣꯡꯕꯗꯣ ꯑꯗꯒꯤ ꯃꯌꯥꯏ ꯂꯝꯕꯤꯒꯤ ꯂꯝꯕꯤ ꯍꯥꯏꯔꯅ ꯐꯠꯇꯕꯗ ꯑꯗꯨꯝ ꯑꯗꯨꯃꯥꯏꯅ ꯇꯧꯔꯒ ꯇꯣꯡꯉ ꯂꯥꯛꯑꯝꯅꯦ ꯑꯗꯨ ꯒꯥꯔꯤ ꯃꯈꯣꯟꯗꯨꯗ ꯀꯩꯅ ꯐꯣꯟꯗꯤ ꯇꯥꯔꯝꯗꯧ ꯃꯥꯟꯗ꯭ꯦꯔꯤꯕꯀꯣ ꯑꯗꯨꯒꯤ ꯃꯥꯜꯂꯦ ꯉꯥꯏꯔꯤ ꯂꯥꯛꯄ
ꯎꯝ ꯇꯥꯔꯝꯗꯧ ꯃꯥꯟꯗ꯭ꯔꯦ ꯑꯗꯒꯤ ꯇꯥꯔꯁꯨ ꯑꯩ ꯀꯣꯟꯅꯥ ꯄꯥꯏꯔꯒꯦ ꯈꯟꯕ ꯑꯃ ꯍꯥꯏꯗꯤ ꯃꯌꯥꯝ ꯇꯧꯃꯤꯟꯅꯕꯅꯤꯅꯀꯣ
ꯎꯝ ꯂꯥꯛꯑꯦ ꯂꯥꯛꯑ
ꯂꯥꯛꯑꯝꯕꯁꯨ ꯌꯥꯏ ꯒꯥꯔꯤꯗꯨꯗꯀꯣ ꯎꯏꯨꯕꯣꯏ ꯀꯩꯕꯣꯏ
ꯆꯥꯛꯆꯥꯒꯦꯗꯣꯏꯔꯥ?
ꯍꯣ ꯍꯣꯏ ꯁꯦꯝꯃꯣ ꯑꯩ ꯑꯗꯨꯝ ꯉꯥꯡꯉꯒꯦ ꯎꯝ ꯎꯝ ꯑꯩ ꯑꯗꯨꯝ ꯉꯥꯡꯉꯒꯦ ꯑꯇꯣꯞꯄ ꯑꯃ ꯅꯪ ꯑꯗꯨꯝ ꯆꯥꯛꯇꯣ ꯊꯤꯖꯧꯑꯣ ꯑꯩ ꯑꯩ ꯊꯣꯛꯄ ꯉꯥꯒꯤ ꯁ꯭ꯋꯥꯏꯗ ꯑꯩ ꯀꯔꯤ ꯂꯤꯁꯤꯒꯦ ꯑꯣꯀꯦ ꯍꯧꯖꯤꯛꯀꯥꯟꯁꯦ ꯑꯩꯈꯣꯏꯅ ꯆꯥꯕꯁꯦ ꯎꯝ ꯀꯋꯥ ꯁꯗ ꯆꯅꯩ ꯖꯔꯗꯥꯁꯨ ꯆꯥꯅꯩ ꯐꯠꯇꯤꯗꯤ ꯍꯥꯏꯕꯅꯦ ꯑꯗꯨꯕꯨ ꯈꯪꯗꯦ ꯃꯌꯥꯝꯁꯨꯦ ꯑꯗꯨꯝ ꯅꯤꯁꯥꯁꯦ ꯈꯤꯇꯪ ꯌꯥꯍꯥꯎꯗ꯭ꯔꯒꯗꯤ ꯄꯨꯟꯁꯤꯁꯦ ꯃꯄꯨꯡ ꯐꯥꯖꯕꯗꯧꯅꯤꯅ ꯑꯗꯨꯝ ꯆꯥꯅꯉꯥꯏ ꯍꯥꯛꯇ ꯍꯣꯠꯅꯩꯗ ꯇꯧꯏꯦ ꯀ꯭ꯋꯥꯖ ꯁꯥꯗꯥ ꯆꯥꯖꯕ ꯃꯈꯜ ꯀꯅꯥꯒꯨꯝꯕ ꯑꯃꯅ ꯆꯨꯔꯨꯞ ꯊꯛꯄꯅꯤ ꯈꯪꯗꯦ ꯌꯨ ꯊꯛꯄꯅꯤ ꯈꯪꯗꯦꯛꯇ ꯇꯧꯔꯝꯃꯦ ꯑꯗꯒꯤ ꯑꯅꯤꯁꯤ ꯇꯧꯗ꯭ꯔꯦ ꯍꯥꯏꯔꯒꯁꯨ ꯖꯨꯋꯥꯔ ꯁꯥꯏꯅꯕꯅꯤ ꯈꯪꯗꯦ ꯈꯩꯅꯤꯡ ꯆꯥꯕꯅꯤ ꯈꯪꯗꯦ ꯇꯥꯂꯞ ꯆꯥꯕꯅꯤ ꯈꯪꯗꯦ ꯑꯗꯨꯃꯥꯏꯅ ꯍꯦꯛꯇ ꯇꯧꯋꯦ ꯑꯗꯨꯝ ꯄꯨꯔꯥ ꯀꯔꯤꯝꯇ ꯆꯥꯕ ꯊꯛꯇꯕ ꯇꯧꯕꯁꯦ
ꯑꯗꯣ ꯉꯥꯗꯤ ꯈꯔꯗꯤ ꯂꯣꯏ ꯆꯥꯈ꯭ꯔꯕ ꯂꯣꯏ ꯉꯧꯔ ꯊꯝꯕꯤꯔꯣ ꯀꯃꯥꯏꯅ ꯇꯧꯔꯤꯅꯣ ꯅꯣꯏꯒꯤ ꯉꯥꯗꯣ ꯂꯣꯏꯅ ꯉꯧꯈ꯭ꯔꯕꯣ ꯈꯔ ꯊꯝꯕꯤꯔꯣ ꯀꯃꯥꯏꯅ ꯇꯧꯔꯤꯒꯦ ꯇꯥꯕ꯭ꯔꯣ ꯍꯜꯂꯣ